ꯇꯥꯕ꯭ꯔꯣ
ꯍ
ꯇꯥꯕ꯭ꯔꯣ
ꯍꯂꯣ
ꯇꯥꯔꯕꯣ ꯇꯥꯗ꯭ꯔꯣꯅ ꯍꯥꯏꯔꯤꯁꯦ ꯍꯂꯣ
ꯇꯥꯕ
ꯇꯥꯏꯌꯦ ꯇꯥꯏꯌꯦ ꯀꯩꯗꯧꯅꯣ ꯃꯈꯣꯟ ꯑꯃꯛ ꯀꯜꯂꯦꯅꯦ ꯍꯜꯂꯣ
ꯅꯦꯠꯋꯥꯛꯇꯤ ꯌꯥꯏ ꯅꯪꯒꯤꯁꯦ ꯃꯈꯣꯟ ꯊꯣꯛꯑꯦꯕ
ꯀꯦꯕ
ꯕꯦꯛꯒ꯭ꯔꯥꯎꯟꯒꯤ ꯀꯩꯅꯣ ꯇꯥꯏꯕ ꯈꯤꯇꯪ ꯅꯪ ꯀ꯭ꯔꯣ ꯀ꯭ꯔꯣ ꯇꯧꯕꯗꯣ
ꯀꯃꯤ
ꯃꯩꯇꯩꯂꯣꯟꯣꯡ ꯉꯥꯛꯇ ꯉ
ꯑꯣ ꯑꯩ ꯅꯈ ꯇ ꯍꯥꯏꯦꯅ ꯆꯥꯏꯗ ꯍꯧꯖꯤꯛꯁꯨ ꯍꯧꯖꯤꯛ ꯐꯥꯎ ꯅ ꯑꯩ ꯦꯛꯒ꯭ꯔꯥꯎꯟ ꯃꯤꯖꯤ
ꯄꯕ꯭ꯔꯣ
ꯁꯋꯥꯏ ꯑꯦꯁꯥꯏꯟꯃꯦꯟ ꯇꯧ
ꯆꯠ ꯆꯥꯒ ꯑꯃꯨꯛ ꯀ꯭ꯂꯥꯁ ꯌꯧꯕꯅꯣ
ꯆꯥꯛ ꯆꯥꯔꯒ ꯑꯃꯨꯛ ꯀ꯭ꯂꯥꯁ ꯑꯃ ꯑꯃꯨꯛ ꯌꯧꯋꯦ ꯗꯣꯖꯤꯤꯡꯅ ꯍꯣꯁꯇꯦꯜ
ꯆꯞ ꯆꯥꯗ꯭ꯔꯤꯉꯥꯏ ꯆꯥꯛ ꯆꯥꯗ꯭ꯔꯤꯉꯩ ꯀ꯭ꯂꯥꯁ ꯂꯧꯔꯒ ꯑꯃꯨꯛ ꯆꯥꯛ ꯆꯥꯈ꯭ꯔꯕ ꯃꯇꯨꯡꯗ ꯑꯃꯨꯛ
ꯅꯠꯇꯦ ꯅꯠꯇꯦ ꯆꯥꯛꯆꯥꯥꯗ꯭ꯔꯤꯉꯩꯗ ꯄꯨꯡ ꯅꯥꯏꯟ ꯊꯥꯔꯇꯤꯗꯤ ꯀꯣ ꯎꯝ ꯄꯨꯡ ꯑꯃ ꯐꯥꯎ ꯀ꯭ꯂꯥꯁ ꯇꯧꯔꯅꯤ ꯁ ꯇꯨ ꯀ꯭ꯂꯥꯁ ꯑꯗꯨꯒ ꯄꯨꯡ ꯑꯃ ꯃꯈꯥꯏꯗ ꯆ ꯁꯥꯔꯅꯦꯗꯨ ꯂꯣꯏꯔꯒ ꯑꯃꯨꯛ ꯀ꯭ꯂꯥꯁ ꯂꯧꯔꯒ ꯄꯨꯡ ꯃꯔꯤꯗꯩꯟ
ꯑꯣ ꯑꯗꯨꯗꯤ ꯅꯣꯏꯗꯤ ꯄꯣꯊꯥꯅꯤꯡꯉꯦ ꯃꯇꯝ ꯂꯩꯇꯣꯏꯅꯦ
ꯑꯩꯗꯤ
ꯌꯦꯟꯁꯥꯡꯗꯤ ꯁꯨꯡ ꯌꯦꯟꯁꯥꯡꯗꯤ ꯅꯨꯡꯇꯤ ꯆꯞ ꯅꯥꯕ꯭ꯔꯥ
ꯁꯕ ꯃꯅꯥꯗꯦ ꯃ ꯃꯥꯗ ꯄ ꯆ ꯃꯁ ꯄꯤꯌꯦ ꯑꯂꯨ ꯄꯤꯕ ꯃꯁꯨ ꯂꯩ
ꯎꯝ ꯑꯗꯨꯗꯤ ꯌꯥꯏꯅꯦ ꯑꯩꯈꯣꯏꯒꯤ ꯍꯦꯟꯅ
ꯍ ꯍ ꯍ ꯏꯗꯕꯨꯗꯤ ꯌꯥꯗ꯭ꯔꯦ
ꯅ ꯅꯪꯅ ꯅꯪ ꯆꯥꯛ ꯐꯖꯅ ꯆꯥꯗ꯭ꯔꯒ ꯑꯃꯨꯛ ꯑꯗꯨ ꯍꯦꯟꯅ ꯀꯪꯅꯗꯤ ꯌꯥꯔꯣꯏꯀꯣ
ꯀ ꯃꯥ ꯀꯗ ꯅꯠꯇ ꯑꯣ ꯑꯣ ꯇꯔꯦꯃꯣ
ꯆꯥꯛ ꯌꯥꯝ ꯆꯑꯣ ꯑꯗꯨ ꯍꯦꯟꯅ ꯀꯪꯉꯗꯤ ꯌꯥꯔꯣꯏ
ꯅꯪꯗꯤ ꯀꯩꯗꯧꯔꯤꯕ
ꯇꯨꯡꯐꯝꯗ
ꯑꯥ
ꯇꯨꯝꯐꯝꯗ ꯍꯤꯞꯄꯤꯕ
ꯑꯣ ꯃꯥꯔꯦꯅꯗꯤ
ꯎꯝ ꯅꯨꯡꯉꯥꯏꯕꯅꯦ ꯑꯩꯈꯣꯏꯗꯤ
ꯎꯝ
ꯑꯌꯨꯛ ꯑꯌꯨꯛꯇꯪ ꯉꯟꯅ ꯍꯧꯔꯒꯠ ꯄꯤꯌꯨꯀꯣ ꯇꯨꯝꯅꯤꯡꯕꯗꯣ ꯑꯌꯨꯛꯇ ꯑꯦꯂꯥꯔꯝ ꯍꯥꯞꯄꯅꯦꯕ
ꯑꯗꯨ ꯄꯨꯡ ꯇꯔꯥ ꯑꯣꯏꯗꯣꯏ ꯅꯪꯅ ꯌꯨꯝ ꯍꯟꯅꯤꯗꯅ
ꯍꯣꯏꯗ ꯑꯗꯨꯕꯨ ꯅꯨꯡꯊꯤꯟ ꯇꯕꯗꯣ ꯍꯥꯏꯅꯗꯦꯕ
ꯑꯩꯈꯣꯏ ꯇꯨꯝꯉꯔꯣꯏ ꯑꯍꯤꯡꯗ ꯄꯨꯡ ꯇꯔꯥ ꯃꯇꯨꯡꯗ ꯑꯃꯨꯛ ꯇꯨꯝꯒꯅꯤ
ꯑꯩꯈꯣꯏꯗꯤ ꯄꯨꯡ ꯑꯍꯨꯝ ꯑꯗꯨꯗ ꯄꯨꯡ ꯁꯤ ꯎꯝ
ꯑꯗꯨ ꯏ ꯃ ꯍꯗꯤꯗ ꯄ
ꯎꯝꯝ ꯋꯥꯁꯦ ꯌꯥꯗ꯭ꯔꯕꯅꯤ
ꯇꯥꯏ ꯇꯥꯏ
ꯑꯗꯦ
ꯍꯥꯎ ꯆꯠ ꯂꯩ ꯋꯥ
ꯆꯠꯂꯃꯦ ꯆꯠꯂꯃꯦ ꯎꯝ
ꯆꯧꯞꯆꯥ
ꯀꯗꯨ ꯑꯣꯏꯁꯨ ꯀꯁ ꯀꯩꯁ ꯄꯤꯗ ꯀꯩꯁ ꯄꯤꯗ
ꯑꯆꯥꯥꯒ ꯃ ꯄ ꯌꯥꯝ
ꯀꯔꯤꯁꯨ ꯄꯗ꯭ꯔꯦ ꯑꯗꯨꯒ ꯃꯤ ꯑꯆꯥꯄꯣꯠ ꯎꯕꯗꯤ ꯆꯥꯅꯤꯡꯉꯤ
ꯑꯗꯨꯗ ꯅꯨꯡꯁꯤꯍꯦꯛ
ꯑꯣ
ꯄꯩꯁꯥ ꯁꯥꯕꯤꯌꯦ ꯄꯩꯁꯥ ꯁꯥꯔꯛꯑꯒꯦ ꯃꯊꯥꯡꯗ ꯃꯊꯥꯡ ꯊꯥꯕ
ꯎꯝ ꯎꯝ ꯎꯝ
ꯑꯩꯪ ꯅꯪꯕꯨ ꯍꯥꯏꯅꯤꯡꯉꯦ ꯋꯥ ꯌꯥꯝ ꯂꯩ ꯑꯩ ꯁꯧꯈ꯭ꯔꯦ ꯈꯣꯈꯦ
ꯑꯩꯒꯌꯦ
ꯐꯒꯨ ꯋꯥꯍꯔꯗꯗꯅ ꯇꯧꯦꯅꯪꯉꯔ
ꯀꯔꯝ ꯀꯔꯝ ꯀꯔꯤꯅꯧ ꯀꯩꯁꯦ ꯇꯧꯎꯗ꯭ꯔꯥꯒ
ꯀꯒꯗꯣ ꯁꯤꯁꯤ ꯅꯅꯥꯎ
ꯑꯣ
ꯀꯔꯤ ꯅꯪꯂꯤꯁꯦ ꯌꯥꯔꯦ ꯁꯤꯗꯤ ꯌꯥꯔꯦ
ꯍꯔ
ꯍꯧꯖꯤꯛꯇꯤ ꯆꯥꯛ ꯆꯥꯔꯐ ꯑꯗꯨꯝ ꯐ꯭ꯔꯤ
ꯍꯧꯖꯤꯗꯤ ꯍꯜꯂꯒ ꯑꯗꯨꯝ ꯐꯥꯝꯅꯦ
ꯑꯣ ꯅꯁꯟꯗꯔꯣꯔꯨꯝꯗ
ꯑꯣꯏ ꯀꯗꯅꯤ
ꯃꯣꯏꯗꯤ
ꯃꯤ ꯃꯈꯀꯥꯗ ꯂꯩꯌꯦ
ꯑꯣ
ꯊꯟꯗꯅꯅꯦ
ꯅꯪꯅ ꯑꯗꯨꯗ ꯊꯝꯃꯩ ꯊꯝꯃꯩ ꯀꯥꯏꯅ ꯂꯩꯔꯕ
ꯊꯋꯥꯏꯈ ꯅꯣꯏ ꯅꯤꯡꯁꯤꯡꯉꯒ ꯃ ꯎꯅꯤꯕ ꯅꯁꯤꯗꯣꯔꯦꯍꯦ
ꯌ ꯃꯣꯏꯗ
ꯄꯨꯟꯅꯈ꯭ꯔꯦꯗ ꯑꯅ ꯌꯨꯖ ꯁꯛꯇꯤꯒꯅꯤꯁꯤꯒ
ꯑꯁ ꯑꯗꯨ ꯀꯔꯤꯝ ꯀꯣꯟꯣ
ꯀꯗꯅꯤ ꯑꯩꯅ ꯀꯅ ꯑꯣꯏꯗꯅꯤ
ꯔ
ꯍꯧꯖꯤꯛꯁꯨ
ꯇꯥꯗꯔꯦ ꯍꯧꯔ
ꯎꯝ ꯑꯩ ꯁꯝ ꯑꯩꯅꯀꯥꯎꯗ ꯍꯥꯞꯄꯤ ꯁꯝ ꯃꯈꯣꯟꯅ ꯀꯛ ꯍ ꯇꯧꯥꯏ
ꯅꯪꯒꯤꯁꯦ ꯑꯩ ꯄꯨꯅꯤꯡꯕ ꯍꯧꯔꯦꯗ ꯇꯥꯕꯔꯣ
ꯆꯔꯥꯛ ꯉꯥꯁꯌꯦ
ꯍꯣꯡꯗ꯭ꯔꯤ ꯉꯁꯤꯐꯥꯎ ꯑꯩꯈꯣꯏꯗꯤ ꯨꯗꯨꯝ ꯈꯪꯉ
ꯀ
ꯈꯥꯡꯉꯅꯨ ꯌꯥꯔꯦ ꯑꯩꯈꯣꯏ ꯈꯨꯝꯕꯗꯣ ꯅꯨꯡꯇꯤ ꯆꯞ ꯃꯥꯟꯅꯅ ꯍꯥꯏꯕꯗꯣ ꯑꯩ ꯀꯥꯏꯔꯦ ꯍꯧꯖꯤꯛꯇꯤ
ꯎꯝ ꯋꯥꯔ ꯀꯞ ꯑꯦꯡꯒ꯭ꯔꯅꯣꯏꯁ
ꯌꯦꯡꯗꯦ ꯑꯩꯈꯣꯏ ꯅꯨꯄꯥꯅ
ꯏ ꯏꯁ ꯄ ꯀꯗ ꯌꯦꯡꯅꯤ ꯍꯩꯕ꯭ꯔ ꯃꯤꯅꯦ ꯑꯩꯈꯣꯏꯗꯤ ꯌꯦꯡꯉꯤ ꯑꯩꯈꯣꯏꯗꯤꯀꯣ ꯃꯦꯁꯤꯒꯤ
ꯌꯥꯔꯦ ꯑꯗꯣ ꯍꯥꯏꯔꯅꯨ ꯌꯥꯔꯦ ꯁꯦꯇꯥꯁꯨꯗꯤ ꯌꯥꯏꯑꯦ
ꯑꯩꯔꯣ
ꯄꯨꯔꯥ ꯄꯨꯔꯥ ꯐꯦꯟꯁꯤꯅꯦ
ꯑꯁ ꯑꯗꯨꯅꯤ ꯀ ꯀꯩꯕ ꯀꯄꯥꯂ ꯀꯩꯕ
ꯌꯥꯔꯦ
ꯑꯖ ꯄꯀ
ꯍꯣꯔꯦꯟ ꯀꯩꯅꯣ ꯑꯣꯗꯥꯏ ꯈꯨꯝꯔ ꯀ ꯅꯕ ꯆꯥꯏꯅꯤꯡꯉ
ꯑ
ꯑꯩ ꯈꯪꯕ ꯉꯝꯗ꯭ꯔ ꯑꯗꯨꯗꯤ
ꯂꯔꯤ
ꯎꯋ ꯍꯋ ꯀꯥꯎꯔ
ꯅꯔ ꯄꯁꯇꯞꯒꯤꯅꯤ ꯈꯪꯉꯦ ꯑꯩ ꯁꯨ ꯀꯃꯥꯏꯅ ꯇꯧꯒꯅꯤ ꯑꯍꯥꯟꯕꯥꯟꯕꯗꯀꯣ
ꯔꯅꯥꯅꯥꯁ
ꯃꯊꯪꯗꯤ ꯇꯧꯔꯣꯏꯗ
ꯏꯁꯩ ꯇꯥꯕ꯭ꯔꯣ
ꯇꯥꯗꯗ
ꯌꯥꯏꯌꯦꯕꯨꯗꯤ ꯌꯥꯏ ꯍꯥꯏꯅ ꯁꯥ ꯁꯔꯥ ꯃꯅꯤ ꯀꯧꯕ
ꯈꯨꯠꯁꯥꯃꯛ ꯉ ꯍꯦꯟꯅ ꯆꯥꯏꯌꯦ
ꯑꯣ ꯅꯣꯡ ꯆꯨꯗ꯭ꯔꯣꯏ ꯑꯌꯨꯛꯇ
ꯑꯌꯨꯛꯇ ꯁꯨꯖꯤꯗ
ꯑꯥꯡꯁꯨ ꯇꯨꯗ
ꯎꯝꯍ ꯅꯍꯥ ꯃꯨꯗꯤ ꯎꯝꯗꯥꯡ ꯑꯣꯏꯔꯝꯗꯥꯗ ꯁꯨꯕ ꯑꯗꯨ ꯌꯥꯝ ꯄꯥꯝꯃꯟꯗꯅ ꯏꯃꯥꯟꯅꯕꯤꯒꯩꯟ ꯁꯅꯥꯔꯦꯅꯦ ꯅꯨꯡꯁꯥꯔ ꯑꯥ
ꯎꯪ
ꯆꯦꯜꯂꯒ ꯁꯅꯥꯔꯒ ꯅꯨꯡ ꯑꯍꯤꯡ ꯑꯍꯤꯡ ꯑꯣꯏꯗꯣꯏꯗ ꯇꯥꯔꯤꯉꯥꯏꯗ ꯕꯤ ꯕꯤꯖꯣ ꯅꯝ ꯎꯏꯔ ꯃꯤꯁꯤꯡꯁꯤ ꯎꯔꯣ ꯕꯤꯒ ꯅꯣꯀꯥꯏꯔꯒ ꯑꯩ ꯃꯅꯤꯄꯨꯔ ꯅꯤꯡ ꯃꯅꯤꯄꯨꯔ ꯃꯅꯤꯡꯍꯃꯦ꯫
ꯅꯣꯡꯖꯨꯕꯗꯀꫭ ꯎꯐꯨꯜ ꯃꯟ ꯎꯐꯨꯜ ꯃꯅꯝ ꯂꯥꯛꯄꯒꯤ ꯑꯣꯏꯔꯝ꯫
ꯎꯐꯨꯜꯁꯤꯡꯁꯦ ꯎ ꯅꯝꯅꯒ ꯅꯣꯏ ꯅꯤꯡꯁꯤꯡꯈ꯭ꯔꯦ꯫
꯫ ꯅꯩ ꯌꫭꯅꯅꯝꯃ‌ꯦ ꯑꯌꫭ꯫
ꯎꯝ꯫
ꯑꯈꯣꯏ ꯃꯣꯠꯄꯒꯤꯀꯣ ꯑꯗꯨꯒꯤ ꯃꯅꯝ ꯂꯥꯛꯄꯗ ꯑꯈꯣꯏꯕꯨ ꯅꯤꯡꯁꯤꯡꯉꯦꯕ ꯅꯠꯇ꯭ꯔꯣ꯫
ꯑꯗꯨ ꯑꫭꯏꯔꯝꯅꯤ꯫ ꯈꯨꯁꯥ ꯑꯃ ꯍꯧꯖꯤꯛꯁꯨ꯫ ꯍꯧꯖꯤꯛꯁꯨ ꯈꯨꯁꯥ ꯑꯃ꯫
ꯎꯝ ꯑꯈꯣꯏꯗꯤ ꯉꯥꯁꯤꯗꯤ ꯌꯥꯝ ꯆꯥꯗꯦ ꯑꯈꯣꯏꯒꯤꯗꯤ ꯑꯌꯨꯛꯇꯨ ꯅꯨꯡ ꯈꯤꯇꯪ꯫ ꯑꯌꯨꯛꯇ ꯅꯣꯡ ꯈꯤꯇꯪ ꯆꯨꯔꯑꯦ ꯍꯧꯖꯤꯛꯀꯅꯤ ꯅꯣꯡ ꯑꯗꯨꯝ ꯆꯨꯑꯦꯕꯀꯣ ꯑꯌꯨꯛꯇ ꯅꯨꯡꯊꯤꯅꯗꯤ꯫ ꯑꯗꯨꯗꯤ ꯑꯗꯨꯝ ꯄꯨꯡ ꯑꯃꯅꯤꯗꯤ ꯑꯗꯨꯝ ꯁꯥꯒꯅꯤ ꯑꯗꯨꯕꯨ ꯑꯗꯨꯝ ꯅꯨꯡꯁꯥ ꯀꯟꯗꯕꯗꯣ꯫
ꯎꯝ ꯅꯨꯡꯉꯥꯏꯅꯤꯗꯨꯗꯤ꯫ ꯑꯈꯣꯏꯗꯤ ꯐꯦꯟꯒ ꯂꯩꯇ꯭ꯔꯗꯤ ꯌꯥꯔꯣꯏ꯫
ꯅꯪ ꯂꯩꯍꯟꯅꯤꯡꯉꯤꯗ ꯁꯤ ꯋꯦꯗꯔꯁꯤꯗ꯫
ꯅꯂꯩꯅꯤꯡꯉ‌ꯦ꯫
ꯍꯜꯂꯛꯑꯣ ꯅꯪ ꯍꯜꯂꯛꯑꯣ ꯎꯗꯕ ꯀꯨꯏꯔꯦ꯫
ꯑꯥ꯫
ꯅꯪ ꯌꯥꯎꯗꯅ ꯍꯤꯡꯕ ꯉꯝꯗꯦ꯫
ꯅꯨꯡꯗꯥꯡꯗ ꯏꯊꯟꯇ ꯀꯞꯄꯒ ꯂꯩꯕꯅꯦ ꯅꫭꯏ ꯅꯤꯡꯁꯤꯡꯃꯟꯗꯅ꯫
ꯑꯩꯕꯨ ꯍꯤꯡꯕꯒꯤ ꯃꯍꯥꯎ ꯐꯪꯍꯜꯂꯣ꯫
ꯑꯥ꯫ ꯍ‌ꯦꯟꯃꯜꯂꯤ ꯑꯩꯗꯤ ꯅꯪ ꯅꯨꯡꯁꯤꯕ ꯍꯥꯔꯅꯤ꯫
ꯍꫭꯏꯅ‌ꯦ ꯍ‌ꯦꯟꯃꯦꯠꯂ‌ꯦꯅꯦ ꯑꯩꯒꯤ ꯅꯨꯡꯁꯤꯕꯁꯦ꯫ ꯍꯦꯟꯃꯟꯕꯒꯤ ꯑꯣꯏꯔꯝꯅꯤ ꯑꯩꯅ ꯋꯥꯕꯗꫭ꯫
ꯎꯝ꯫ ꯎꯝ ꯎꯝ ꯎꯝ ꯎꯝ ꯍꯣꯏ꯫
ꯅꯨꯡꯉꯥꯏꯔꯤꯕ꯭ꯔꯣ꯫
ꯅꯨꯡꯉꯥꯏꯌ‌ꯦ ꯀꯩꯊꯣꯛꯑꫭ ꯃꯇꯝꯗ ꯅꯪ꯫ ꯫
ꯑꯩꯒꯤ ꯀꯔꯤ ꯄꯨꯔꯛ ꯑꯣꯔꯣ ꯄꯨꯔꯛ ꯀꯦ ꯍꯥꯏꯕꯅꫭꯅ꯫
ꯎꯝ ꯑꯄꯥꯝꯕ ꯄꯨꯔꯛꯀꯦ꯫
ꯑꯁꯤꯡꯕꯔꯣ꯫
ꯑꯣꯏ ꯅꯨꯄꯥ ꯄꫭꯔꯛ ꯑꯣꯔꯥ꯫ ꯍꯥꯏꯔꯛꯑꫭ ꯍꯥꯏꯔꯛꯑꫭ ꯅꯨꯄꯥ ꯄꯨꯔꯛꯀ‌ꯦ ꯊꯥꯔꯛꯀ‌ꯦ ꯍꯥꯏꯔ‌‌ꯣ꯫
ꯐꯖꯕꯗꯣ꯫ ꯑꯃ ꯊꯥꯔꯛꯑꯣ ꯅꯪ ꯂꯥꯛꯄꯗꯤ ꯉꯥꯏꯕ ꯌꯥ꯫
ꯑꯩ ꯂꯛꯇꯗꯤ ꯌꯥꯔꯣꯏ ꯑꯩꯅ ꯄꯨꯔꯒ ꯂꯥꯗꯣꯝ꯫
ꯊꯥ ꯑꯃ ꯑꯅꯤꯗ ꯂꯥꯛꯀ‌ꯦ ꯍꯥꯏꯔꯗꯤꯌꯥꯏ ꯑꯗꫭ ꯆꯍꯤ ꯆꯍꯤꯗꯤ ꯉꯥꯏꯕ꯫
꯫ ꯎꯝꯍꯨꯝ ꯆꯍꯤ ꯆꯍꯤꯔ ꯊꯥꯔ ꯈꯪꯗ‌ꯦ ꯑꯩꯁꯨ꯫ ꯫
ꯊꯨꯃꯈꯪ ꯂꯥꯛꯑꯔꯣꯏ ꯑꯗꯨꯗ ꯅꯨꯄꯥ ꯅ‌ꯦꯒ꯭ꯔꯣ ꯅꯨꯄꯥ ꯑꯃꯒ ꯆꯦꯟ꯫ ꯀ꯭ꯔꯦ ꯍꯥꯏꯔꯗꯤꯀꯣ ꯈꫭꯏꯗꯤꯀꫭ ꯃꯥꯡꯖꯔꯦꯗꯅ꯫
ꯅꯨꯄꯥ ꯅ‌ꯦꯒ꯭ꯔꫭ ꯅꯨꯄꯥ ꯑꯃꯨꯕꯒ꯫
ꯑꯗꯨꯗ ꯀꯅꯥ ꯀꯥꯡ ꯑꯗꯨꯗ ꯆꯠ ꯃꯤꯒꯤꯠ ꯑꯗꯨꯝ ꯂꯍꯣꯡꯒꯅꯤ ꯂꯩꯀꯗ꯫
ꯎꯝ꯫ ꯍꯥ ꯁꯥꯏꯌ‌ꯦ꯫
ꯁꯥꯒꯅꯨ ꯁꯥꯒꯅꯨ ꯑꯩ ꯂꯩꯔꯤꯁꯤꯗꯤ꯫ ꯑꯦ ꯑꯩ ꯑꯦꯁꯤꯅꯤ ꯑꯩꯅ ꯑꯩꯒꯤ ꯋꯥ ꯉꯥꯡ ꯇꯥꯔꯒ ꯑꯦꯁꯤ ꯀꯅ ꯑꯗꯨ ꯂꯩꯏ
ꯑ ꯉꯥꯏꯔꯦ ꯍꯧꯖꯤꯛꯇꯤ ꯅꯪ ꯂꯩꯕꯤꯔꯥ ꯈꯪꯗꯦ
ꯑꯗꯨꯗꯅꯤ
ꯎꯝ
ꯑꯩ ꯂꯩꯕꯗ